ꯇꯥꯏ ꯍꯥꯏꯔꯛꯑꯣ
ꯍꯜꯂꯣ
ꯇꯥꯏꯌꯦ
ꯆꯥꯛ ꯆꯥꯔꯕꯣ
ꯆꯥꯔꯦ
ꯀꯩ ꯃꯊꯦꯟ
ꯍꯋꯥꯏ
ꯉꯁꯤ ꯋꯥꯔꯜ ꯀꯞ ꯌꯦꯡꯉꯣꯏꯗ꯭ꯔꯣ ꯅ ꯍꯝ
ꯍꯜꯂꯣ ꯌꯦꯡꯗꯦ
ꯉꯁꯤ ꯐ꯭ꯔꯥꯟꯁꯀ ꯃꯨꯔꯣꯛꯀꯣꯒꯅꯦ ꯀꯔꯝꯕꯅ ꯊꯣꯢꯗꯩ ꯃꯥꯜꯂꯦ
ꯐ꯭ꯔꯥꯟꯁꯅ ꯆꯦꯁꯤ ꯃꯈꯣꯡꯁꯦ ꯑꯝꯇ ꯀꯨꯞꯁꯤꯝ ꯀꯔꯤ
ꯐ꯭ꯔꯥꯟꯁꯅ ꯊꯣꯏꯗꯧ ꯃꯥꯜꯂꯦ
ꯎꯝ
ꯎꯝ ꯎꯝ ꯎꯝ
ꯅꯣꯏ ꯕ꯭ꯔꯦꯛꯒ꯭ꯔꯥꯎꯟ ꯕ꯭ꯔꯦꯛꯒ꯭ꯔꯥꯎꯟꯗꯅꯦ ꯃꯤ ꯂꯥꯡꯉꯤꯗꯨ ꯃꯤ ꯂꯥꯡꯉꯤꯗꯨ ꯅꯨꯡꯉꯥꯏ ꯇꯦꯕ ꯂꯥꯡꯍꯟꯒꯅꯣꯕ
ꯎꯝ
ꯀꯩ ꯌꯦꯟꯁꯥꯡ ꯆꯥꯕꯅꯣ
ꯍꯋꯥꯏ ꯊ꯭ꯔꯥꯛ
ꯍꯋꯥꯢ ꯊꯔꯥꯛ ꯎꯝ
ꯑꯌꯨꯛ ꯄꯨꯡ ꯀꯌꯥ ꯍꯧꯒꯠꯄꯥꯅꯣ
ꯄꯨꯡ ꯇꯔꯨꯛꯇꯔꯥ ꯇꯔꯨꯛ ꯈꯔ ꯍꯦꯜꯂꯝꯃꯅꯤ
ꯎꯝ
ꯄꯨꯡ ꯀꯌꯥꯗꯩꯅꯣ ꯋꯥꯜꯀꯞ ꯍꯧꯋꯤꯕꯨ
ꯄꯨꯡ ꯀꯩꯅꯣꯗꯩ ꯑꯃꯒ ꯃꯤꯅꯤꯠ ꯑꯃ ꯃꯈꯥꯏꯗꯩ ꯍꯧꯔꯦ ꯑꯍꯤꯡꯒꯤ
ꯑꯥꯔꯖꯦꯟꯇꯤꯅꯥꯅ ꯀꯩꯀꯩ ꯇꯥꯕ
ꯑꯥꯔꯖꯦꯟꯇꯤꯅꯥꯅ ꯍꯥꯡꯆꯤꯠꯇ ꯇꯥꯕ
ꯃꯣꯏ ꯃꯈꯥꯗꯅꯤ
ꯋꯥꯜꯀꯞꯇ ꯅꯪꯅ ꯈ꯭ꯋꯥꯏ ꯄꯥꯝꯕ ꯇꯤꯝꯁꯦ ꯀꯔꯝꯕꯅꯣ
ꯄꯣꯔꯇꯨꯒꯜ ꯄꯥꯝꯃꯦꯗꯣ ꯂꯩꯍꯧꯔꯅꯤ
ꯎꯝ ꯄꯣꯔꯇꯨꯒꯜ ꯄꯥꯝꯃꯦ
ꯎꯝ ꯆꯠꯇ ꯌꯥꯗꯦꯕ ꯁꯣꯝꯗ ꯊꯕꯛ ꯁꯨꯕꯅꯤꯅ ꯄꯨꯡ ꯇꯔꯥ ꯇ꯭ꯔꯥꯃꯥꯊꯣꯏ
ꯑꯁ
ꯀꯥꯏ ꯂꯩꯕꯅꯣ